ꯑꯣ ꯀꯩꯗꯧꯔꯤꯅꯣ
ꯑꯁ ꯁꯨꯝ ꯂꯩꯔꯤꯌꯦ ꯐꯣꯟ ꯌꯦꯡꯉꯝꯕꯅꯦ ꯆꯥꯛ ꯆꯥ ꯇꯣꯛꯄꯒꯤ
ꯐꯣꯟ ꯌꯦꯡꯉꯝꯃꯤꯕ ꯑ ꯍ ꯍ ꯑꯗꯨꯗꯤ ꯅꯪꯅ ꯌꯥꯝ ꯄꯥꯝꯖꯒꯗꯕ ꯄꯣꯠ ꯑꯃ ꯂꯩꯔꯦ ꯑꯩꯉꯣꯟꯗ
ꯀꯩ ꯄꯣꯠꯅꯣ ꯍꯥꯏꯁꯦ
ꯀꯩꯃꯥꯟꯒꯦ ꯆꯥꯕꯒꯤ ꯑꯣꯏꯗꯣꯏꯅꯦ ꯆꯥꯕꯒꯤ
ꯆꯥꯕꯒꯤ
ꯑ ꯎꯍꯩ ꯋꯥꯍꯩꯗ
ꯍꯩꯅꯧꯔꯣ
ꯃꯥꯟꯅꯦ
ꯀꯩꯅꯣ ꯍꯥꯏꯁꯤꯕꯣ
ꯑꯁ ꯍꯩꯅꯧꯅꯦ ꯈꯨꯏꯌꯥꯝ ꯑꯃ
ꯀꯥꯏꯗꯩ ꯄꯨꯔꯛꯏꯕ
ꯑꯈꯣ ꯃꯥꯅꯅꯦ
ꯎꯝ
ꯃꯣꯏ ꯃꯃꯥꯟꯅꯕꯤ ꯐꯥꯝ ꯇꯧꯋꯦꯕꯀꯣ
ꯑꯥ
ꯑꯗ ꯃꯣꯏ ꯐꯥꯔꯝꯗꯒꯤ ꯃꯌꯥꯝ ꯄꯣꯔꯛꯑꯦ ꯍꯥꯏꯕ
ꯑꯁ ꯑꯗꯨꯗꯤ ꯍꯣꯔꯦꯟ ꯄꯥꯔꯇꯤ ꯑꯃꯇꯧ ꯌꯥꯔꯦꯅ
ꯍꯩꯅꯧꯗꯣ ꯑꯁꯪꯕꯁꯨ ꯌꯥꯎꯋꯦꯕꯀꯣ ꯑꯁ ꯑꯁꯪꯕꯗꯣ ꯃꯦꯠꯂ ꯆꯥꯅꯤꯡꯉꯤꯉꯨ
ꯑꯁ ꯑꯗꯨꯗꯤ ꯑꯩ ꯅꯨꯡꯁꯤꯗꯥꯥꯛ ꯍꯦꯛꯂꯛꯑꯒꯦ ꯑꯩꯈꯣꯏꯗꯒꯤ
ꯑ ꯆꯞ ꯆꯥꯔꯦ
ꯑꯗꯨꯒ ꯃꯣꯔ ꯑꯦꯛ ꯅꯣꯏ ꯃꯣꯔꯦ ꯑꯇꯦꯛꯄ ꯂꯩꯕ꯭ꯔꯣ
ꯑꯥ ꯄꯥꯂꯦ
ꯑꯗꯨꯗꯤ ꯑꯃꯨꯛ ꯇꯤꯞꯀ ꯇꯧꯔꯒ ꯇꯧꯊꯔꯁꯦ ꯄꯨꯔꯛꯑꯒꯦ ꯑꯃꯨꯟꯕꯗꯤ ꯀꯌꯥ ꯀꯌꯥꯝ ꯌꯥꯎꯔꯛꯀꯦ
ꯑꯁ ꯌꯥꯝꯤꯛ ꯌꯥꯝꯃꯦ ꯑꯃꯨꯟꯕꯁꯨ ꯑꯁꯪꯕꯁꯨ ꯑꯗꯣ ꯑꯁꯪꯕꯗꯤ ꯃꯉꯥꯃꯨꯛꯇꯪ ꯌꯥꯎꯔꯛꯑꯦꯕꯀꯣ
ꯑꯥ
ꯑꯗꯣ ꯑꯃꯨꯟꯕꯗꯤ ꯀꯨꯟꯇꯔꯨꯛ ꯑꯗꯨꯃꯥꯏꯅ ꯁ ꯁꯨꯈꯤꯕ ꯉꯅꯨꯡꯁꯥꯏꯒꯤ ꯃꯁꯤꯡ ꯊꯤꯕꯗꯤ
ꯋꯥ ꯇꯤꯟꯅ ꯆꯨꯝꯕ ꯍꯧꯔꯛꯑꯦꯀꯣ ꯑꯩ
ꯎ ꯁꯨꯃꯥꯏꯅ ꯇꯧꯁꯦ ꯎꯝ ꯅꯪꯗꯣ ꯍꯣꯔꯦꯟ ꯂꯥꯛꯑꯣꯕꯀꯣ
ꯍꯣꯏ
ꯑꯩꯈꯣꯏ ꯊꯣꯡꯒꯜꯒꯤ ꯂꯝꯄꯥꯛ ꯃꯆꯥ ꯑꯃ ꯂꯩꯕꯗꯣ
ꯑꯥ ꯑꯥ ꯑꯥ
ꯑꯗꯨꯗ ꯎꯔꯨꯝꯗ ꯑꯣꯏꯅ ꯐꯝꯁꯦ ꯑꯗꯨꯒ
ꯍꯣꯏ ꯍꯣꯏ ꯍꯣꯏ ꯑꯃ ꯎꯖꯥ ꯑꯃ ꯂꯩꯕꯗꯣ ꯑꯗꯨ ꯃꯈꯣꯡꯗꯣ ꯐꯪꯁꯦ
ꯑꯥ ꯑꯥ
ꯑꯗꯨꯗꯤ ꯍꯥꯏꯗꯧ ꯅꯠꯇꯕ ꯑꯇꯣꯞꯄꯗꯤ ꯀꯩꯀꯩ ꯆꯥꯁꯤꯒꯦ
ꯎꯝ ꯑꯦ ꯍꯩꯈꯥ ꯂꯩꯌꯦ
ꯇꯩ ꯈꯥ ꯁꯩꯈꯥꯗꯨꯗꯤ
ꯍꯩꯈꯥ ꯑꯆꯧꯕꯤꯗꯣ
ꯑꯃꯨꯟꯕꯗ
ꯎꯝ
ꯑ
ꯅꯠꯇ꯭ꯔꯒꯅ ꯎꯝ ꯑꯦ ꯖꯥꯝꯁꯨ ꯂꯩꯅꯦ
ꯖꯥꯝꯗꯨ ꯖꯥꯝꯗꯨ ꯃꯍꯤ ꯆꯨꯝꯃꯒ ꯊꯛꯁꯦ
ꯊꯛꯁꯦ ꯁꯥꯎꯅꯤ ꯍꯥꯏꯕ
ꯑꯁ ꯉꯁꯤꯗꯤ ꯍꯩ ꯃꯈꯜ ꯃꯈꯥ ꯇꯝꯈꯣꯔꯦꯀꯣ
ꯑꯦ ꯖꯥꯝꯗꯣ ꯉꯍꯥꯛ ꯏꯅꯥꯎꯄꯥꯅ ꯄꯣꯔꯛꯑꯦꯕ
ꯑꯥ
ꯑꯗꯣ ꯃꯥꯗꯣ ꯈꯔ ꯆꯥꯊꯣꯛꯈ꯭ꯔꯁꯨ ꯈꯔ ꯂꯩꯍꯧꯕꯅꯦꯕ
ꯌꯥꯏ ꯌꯥꯏꯌꯦ ꯀꯩꯅꯣ ꯇꯧꯔꯁꯦ ꯑꯩꯈꯣꯏꯒꯤ ꯃꯍꯤ ꯆꯨꯝꯅꯕ ꯀꯣꯠ ꯑꯃ ꯀꯔꯤ ꯍꯥꯏꯗꯣꯏꯅꯣꯅꯦ ꯑꯃ ꯂꯩꯕꯗꯣ ꯀꯣꯟ ꯑꯃ ꯑꯩꯈꯣꯏꯒꯤ ꯍꯩ ꯃꯍꯤ ꯆꯨꯝꯅꯕꯗꯣ ꯑꯗꯨꯗꯨ ꯄꯣꯔꯛꯑꯒꯦ ꯑꯗꯨꯒ ꯑ ꯑꯗꯨꯒ ꯅꯣꯏ ꯌꯨꯝꯗ ꯍꯣꯔꯦꯟ ꯆꯨꯝꯊꯣꯛꯑꯒ ꯀ ꯀꯧꯇꯥ ꯑꯝꯗꯔ ꯅꯠꯇ꯭ꯔꯒ ꯒ꯭ꯂꯥꯁꯇꯔ ꯀꯩꯅꯣ ꯍꯥꯜꯂꯒ ꯄꯨꯔꯖꯦ ꯑꯗꯨꯒ ꯊꯛꯑꯁꯦ
ꯏꯁ ꯍꯥꯎꯅꯦ ꯍꯥꯏꯕ
ꯀꯩꯅꯣ ꯇꯧꯔꯝꯃꯣꯍꯦ ꯅꯣꯏ ꯐ꯭ꯔꯤꯖꯇꯅꯦ ꯑꯥꯏꯁ ꯀ꯭ꯌꯨꯞ ꯈꯔ ꯁꯦꯝꯃꯝꯃꯣ ꯈꯔ ꯈꯔ ꯍꯥꯞꯆꯤꯜꯂꯝꯃꯣ
ꯍꯥꯞꯀꯦ ꯍꯥꯞꯀꯦ
ꯑꯗꯨꯒ ꯑꯥꯏꯁꯇꯨ ꯊꯥꯗꯔꯒ ꯑꯁ ꯀꯩꯅꯣ
ꯎꯝꯍ ꯒ꯭ꯌꯥꯁ ꯐꯖꯕꯗ ꯊꯛꯁꯦ ꯍꯥꯏꯕ
ꯊꯛꯁꯦ ꯊꯛꯁꯦ
ꯍꯣꯔꯦꯟ ꯐꯣꯇꯣ ꯀꯥꯞꯁꯦ ꯍꯤ ꯍꯤ
ꯀꯥꯞꯁꯦ
ꯑꯗꯨ ꯅꯪ ꯆꯥꯛ ꯆꯥꯔꯕꯣ
ꯆꯥꯛ ꯆꯥ ꯇꯣꯛꯄꯗ ꯅꯥꯏꯔꯤꯌꯦ
ꯑꯣꯍ ꯆꯨꯝꯃꯤꯀꯣ
ꯎꯝ ꯑꯗꯨꯅꯦ ꯑꯁ ꯍꯦꯑ ꯉꯁꯤꯗꯤ ꯀꯩꯅꯣ ꯑꯣꯏꯅ ꯇꯧꯔꯦ ꯏꯔꯣꯟꯕ ꯑꯃꯅꯦ ꯑꯗꯒꯤꯗꯤ ꯉꯥ ꯑꯇꯥꯎꯕ ꯑꯃꯒ ꯆꯥꯔꯦ
ꯀꯩ ꯉꯥꯅꯣ
ꯀꯩꯅꯣꯅꯦ ꯑꯩꯈꯣꯏ ꯃꯥꯅ ꯎꯨꯝꯍ ꯑꯥ ꯀꯩꯅꯣ ꯅꯍꯥꯟ ꯅꯥꯄꯤꯆꯥꯕꯤ ꯑꯃ ꯆꯥꯛꯀꯧꯕꯒꯤ ꯆꯥꯈꯤꯕꯗꯣ
ꯎꯝ ꯎꯝ
ꯑꯗꯨꯒꯤꯗꯣ ꯈꯔ ꯀ ꯃꯀꯛ ꯀ ꯀꯩꯅꯣ ꯈꯔ ꯀꯛꯑꯒ ꯌꯥꯏꯔꯒ ꯊꯝꯍꯧꯋꯦ
ꯎꯝ
ꯑꯗꯨꯒꯤꯗꯣ ꯆꯣꯠꯂꯤ ꯆꯣꯠꯂꯤ ꯇꯧꯕꯗꯣ ꯑꯗꯨꯗꯨ ꯑꯃꯨꯛ ꯊꯥꯎꯗ ꯑꯃꯨꯛ ꯇꯥꯎ ꯇꯥꯎꯊꯣꯛꯑꯒꯅꯦ ꯊꯨꯝ ꯈꯔ ꯆꯥꯏꯔꯒ ꯆꯥꯕ ꯑꯁ ꯈꯨꯍꯥꯎꯗꯤ ꯂꯩꯇ꯭ꯔꯦꯍꯦ
ꯑꯁ ꯍꯥꯎꯅꯤ ꯍꯥꯏꯕ
ꯌꯥꯝ ꯊꯤꯅ ꯍꯥꯎꯋꯦ ꯏꯔꯣꯝꯕꯗꯨꯅ ꯃꯔꯣꯝꯃ ꯑꯁ ꯑꯩ ꯄꯤꯛ ꯊꯟꯅ ꯆꯥꯁꯤꯜꯂꯨꯔꯦ ꯍꯧꯖꯤꯛꯅ ꯐꯕꯨꯡꯗꯅꯦ ꯑꯩꯅ ꯂꯩꯔꯤꯁꯦ
ꯅꯪꯅ ꯉꯍꯥꯟ ꯏꯔꯣꯟꯕꯗꯣ ꯑꯩꯈꯣꯏ ꯃꯌꯥꯝ ꯆꯥꯛ ꯆꯥꯅꯕ ꯅꯨꯃꯤꯠꯇ ꯑꯁ ꯃꯣꯔꯣꯛꯅ ꯃꯔꯣꯟ ꯑꯃ ꯁꯥꯕꯒ ꯍꯥꯎꯒ ꯍꯥꯎꯕꯒ
ꯑꯁ ꯑꯗꯨꯅꯦ ꯊꯨꯝꯌꯥꯛꯄꯤꯗꯨꯒ ꯑꯁ
ꯑꯁ
ꯌꯥꯝ ꯊꯤꯅ ꯍꯥꯎꯕꯅꯦ ꯍꯥꯏꯕ
ꯆꯥꯕ ꯊꯛꯄꯁꯦ ꯍꯦꯛꯇ ꯆꯥꯅꯤꯡꯉꯛꯄ ꯑꯩꯁꯦ
ꯊꯤꯕꯣꯡꯁꯨ ꯈꯔ ꯂꯥꯎꯔꯦ
ꯅꯪꯅ ꯍꯩ ꯍꯥꯏꯔꯛꯄꯒꯤ ꯑꯩ ꯍꯧꯖꯤꯛꯁꯨ ꯀꯥꯅꯤꯡꯕꯅ ꯉꯥꯎꯔꯦ ꯇꯧꯔꯤꯁꯦ ꯑꯗꯣ ꯅꯨꯡꯁꯥꯗꯤ ꯈꯔ ꯁꯥꯔꯤ ꯍꯣꯔꯦꯟ ꯈꯤꯇꯪ ꯏꯪꯗꯔꯛꯄ ꯆꯥꯖꯦ ꯅꯨꯡꯁꯥ ꯀꯟꯅ ꯁꯥꯕ ꯆꯥꯕꯁꯦ ꯄꯨꯛ ꯅꯨꯡꯉꯥꯏꯒꯟꯗꯦ
ꯎꯝ ꯎꯝ ꯑꯦꯍ ꯀꯩꯅꯣꯒꯤ ꯎꯝ ꯅꯣꯏꯒꯤ ꯏꯟꯗꯣꯆꯥꯒꯤ ꯃꯆꯥꯅꯨꯄꯤꯗꯣ ꯑꯗꯨꯁꯨ ꯄꯨꯕꯤꯔꯛꯑꯣ
ꯍꯣꯏ ꯍꯣꯏ ꯃꯥꯁꯨ ꯍꯥꯏꯔꯛꯑꯒꯦ
ꯎꯝ
ꯄꯨꯂꯞ ꯄꯨꯜꯂꯒ ꯇꯧꯔꯁꯦ ꯍꯧꯔꯦꯟ
ꯇꯧꯔꯁꯦ ꯇꯧꯔꯁꯦ
ꯀꯩꯅꯣꯁꯨ ꯀꯔꯤ ꯊꯣꯏꯗꯤꯡꯒꯨꯝꯕ ꯂꯩꯒꯗ꯭ꯔꯣ
ꯊꯣꯏꯗꯤꯡ ꯂꯩ
ꯑꯗꯨꯗꯤ ꯊꯣꯏꯗꯤꯡꯗꯣ ꯈꯤꯇꯪ ꯉꯧꯔ ꯁꯨꯔꯒꯁꯨ ꯄꯨꯔꯁꯦ ꯑꯗꯨꯒ ꯊꯣꯏꯗꯤꯡꯒ ꯅꯝꯃꯒ ꯆꯥꯕꯁꯨ ꯍꯥꯎꯕꯅꯦ
ꯊꯣꯏꯗꯤꯡꯗꯣ ꯉꯧꯕ ꯍꯩꯇꯦ ꯑꯩꯁꯦ꯫
ꯑꯁ ꯑꯍꯣꯏ ꯑꯩꯈꯣꯏ ꯂꯥꯛꯑꯒ ꯍꯣꯔꯦꯟ ꯉꯧꯃꯤꯟꯅꯔꯁꯦ ꯍꯦꯛꯇ꯫
ꯍꯦꯛꯇ ꯀꯥꯕꯅ ꯍꯥꯜꯂꯦ꯫
ꯌꯥꯅꯤꯁꯦ ꯌꯥꯅꯤꯁꯦ ꯑꯃ ꯃꯅꯝ ꯅꯝꯃꯛꯄꯗ ꯑꯗꯨꯝ ꯈꯪꯕꯅꯦꯕ꯫
ꯎꯝ꯫
ꯌꯥꯝ ꯀꯟꯅ ꯀꯩꯅꯣ ꯇꯧꯗꯕꯤꯗ ꯈꯥꯡ ꯑꯃꯨꯕꯗꯨꯗ ꯇꯧꯔꯒꯅꯦ꯫ ꯑꯩꯈꯣꯏꯒꯤ ꯑꯣꯠꯅꯕ ꯀꯩꯅꯣꯗꯣ ꯆꯩꯗ ꯐꯤ ꯈꯔ ꯄꯨꯜꯂꯒ ꯀꯔꯣ__꯫ ꯈꯣꯔꯥ ꯑꯣꯠꯂꯒ ꯑꯃ ꯃꯥꯥꯒꯤ ꯃꯅꯝ ꯈꯤꯇꯪ ꯊꯣꯛꯂꯛꯄ ꯀꯥꯟꯗꯅꯦ꯫ ꯑꯃ ꯄꯦꯛ ꯄꯦꯛ ꯂꯥꯎꯕꯗꯣ ꯑꯗꯨ ꯄꯦꯛ ꯄꯦꯛ ꯂꯥꯎꯕꯗꯤ ꯌꯥꯝ꯫ ꯀꯟꯅ ꯂꯥꯎꯗ꯭ꯔꯤꯉꯥꯏ ꯈꯤꯇꯪ ꯈꯤꯇꯪ ꯂꯥꯎꯔꯛꯄꯩꯗꯨꯗ ꯑꯗꯨꯝ ꯊꯥꯡꯗꯔ ꯌꯥꯕꯅꯦ꯫
ꯑꯣ ꯍꯦꯍꯦꯍꯦ ꯍꯥ ꯍꯩꯔꯅꯤ ꯍꯩꯔꯅꯤ ꯑꯗꯨꯗꯤ꯫
ꯇꯧꯔꯁꯦ ꯑꯩꯈꯣꯏꯅ ꯑꯩꯈꯣꯏꯅ ꯍꯥꯟꯅ ꯈꯔ ꯉꯟꯅ ꯂꯥꯛꯑꯣꯁꯨ ꯂꯥꯛꯑꯒꯦ ꯑꯗꯨꯒ꯫ ꯄꯨꯂꯞ ꯄꯨꯜꯂ ꯇꯧꯃꯤꯟꯅꯔꯁꯦ ꯑꯗꯩꯗꯤ ꯍꯩꯃꯍꯤꯗꯨꯁ_꯫ ꯁꯨ ꯖꯥꯝꯒꯤꯗꯣ ꯇꯧꯊꯣꯛꯑꯁꯦ ꯑꯗꯨꯒ ꯑꯥꯏꯁꯀ__꯫ ꯇꯨꯃ ꯁꯦꯝꯃꯅꯤ ꯊꯣꯏꯗꯤꯡꯗꯨꯃ ꯉꯧꯔꯅꯤ꯫ ꯗꯨꯒ ꯑꯗꯨ ꯁꯨꯕ ꯈꯣꯠꯄꯗꯨꯁꯨ ꯑꯩꯈꯣꯏ ꯃꯔꯤ ꯃꯉꯥ꯫ ꯑꯁ ꯅꯣꯏ ꯑꯉꯥꯡ ꯃꯆꯥ ꯈꯔ ꯂꯩꯕꯗꯨꯁꯨ ꯈꯣꯝꯖꯤꯜꯂꯁꯦ ꯑꯗꯨ ꯄꯨꯂꯞ ꯇꯧꯃꯤꯟꯅꯔꯁꯦ ꯀꯩꯅꯣ꯫
ꯌꯥꯏꯌꯦ꯫ ꯈꯣꯏ ꯏꯆꯦꯁꯨ ꯆꯥꯅꯤꯡꯕꯅ ꯉꯥꯎꯔꯦ ꯅꯃꯥꯟꯅꯕꯤꯗꯣ ꯑꯝꯇ ꯄꯥꯎ ꯄꯤꯌꯣꯅ ꯍꯥꯏꯔꯛꯏꯅꯦ ꯑꯩꯉꯣꯟꯗ꯫
ꯑꯁ ꯑꯗꯨꯅꯦ ꯍꯥꯏꯕ ꯑꯥ ꯍꯩꯅꯧꯖꯦ ꯆꯥꯗꯕꯒ ꯀꯨꯏꯔꯦꯀꯣ꯫
ꯍꯧꯖꯤꯛꯁꯦ ꯑꯍꯨꯝ ꯃꯔꯤ ꯈꯥꯏꯔ ꯆꯥꯏꯌꯦꯕꯀꯣ ꯍꯦꯛ꯫ ꯇ ꯍꯩꯅꯧ ꯆꯥꯕꯒꯤ ꯑꯩꯉꯣꯟꯗ ꯑꯄꯦꯟꯕꯗꯣ ꯑꯣꯏ ꯍꯥꯏꯕ ꯍꯥꯎꯕꯒꯤ꯫
ꯎꯝ꯫
ꯊꯨꯝꯕꯖꯤ ꯈꯨꯠꯊꯨꯝ ꯑꯃ꯫
ꯑꯁ ꯑꯩ ꯑꯩ ꯉꯥꯎꯔꯛꯀꯗꯣꯔꯦꯀꯣ꯫
ꯍꯤ ꯍꯥ ꯌꯧꯍꯟꯒꯦ ꯏꯁ ꯈꯨꯍꯥꯎ ꯑꯃ ꯈꯨꯊꯨꯝ ꯑꯃ꯫
ꯑꯁ ꯑꯃ ꯁꯤꯜꯂꯞ ꯁꯤꯜꯂꯞꯀ ꯇꯧꯕ ꯇꯧꯔꯒ ꯊꯨꯝꯕꯗꯨꯅꯦꯕ ꯑꯩꯅ ꯉꯥꯎꯖꯔꯤꯁꯦ ꯌꯥꯝꯅ꯫
ꯎꯍ ꯍ꯫ ꯆꯥꯕꯗꯤ ꯅꯥꯕ ꯌꯥꯗꯦ ꯑꯗꯨꯝ ꯄꯨꯡꯆꯥꯥ ꯆꯥꯅꯤꯡꯏ꯫ ꯐꯥꯅ ꯅꯥꯔꯥꯖꯨ ꯑꯗꯨꯝ ꯆꯥꯅꯤꯡꯉꯦ ꯍꯥꯏꯕ꯫
ꯑꯗꯨꯕꯨꯗꯤ ꯑꯩꯈꯣꯏꯗꯤ ꯁꯥꯎꯔꯁꯨ ꯑꯆꯥꯄꯣꯠ ꯆꯥꯔ ꯐꯩꯗꯣ ꯎꯍꯨꯍꯨ꯫ ꯊꯋꯥꯏ ꯅꯨꯡꯉꯥꯏꯇ꯭ꯔꯁꯨ ꯆꯥꯁꯤꯜꯂꯤꯗꯣ꯫
ꯑꯗꯨꯅ ꯐꯖꯔꯦ ꯏꯁꯥꯁꯤꯗꯤ꯫
ꯑꯗꯨꯅꯦ ꯑꯍ__꯫
ꯅꯣꯏꯃꯗ ꯂꯣꯏꯔꯦ꯫
ꯑꯩꯖꯨ ꯍꯦꯛꯇ ꯁꯥꯎꯔꯛꯄꯁꯦꯀꯣ꯫ ꯈꯪꯗꯦ ꯁꯥꯎꯔꯤꯅꯦꯅ ꯏꯁꯧ ꯂꯥꯡꯑ ꯂꯥꯡꯑ ꯆꯥꯒꯤ_ ꯃꯌꯥꯝ ꯍꯦꯛꯇ ꯆꯥꯊꯣꯛꯈꯤꯕ꯫
ꯌꯥꯝ ꯀꯅꯩꯌꯦ꯫ ꯆꯥꯛ ꯆꯥꯕ ꯌꯥ__꯫ ꯇ꯭ꯔꯀꯥꯟꯗ ꯁꯥꯎꯔꯒ ꯑꯝꯇ ꯆꯥ ꯇꯥꯔꯦ꯫
ꯃꯌꯥꯝꯒ ꯃꯥꯟꯅꯗꯕꯤꯅꯦ ꯍꯥꯏꯕ ꯃꯤꯗꯤ ꯁꯥꯎꯔꯦ ꯀꯥꯏꯅꯒ꯫ ꯄꯣꯠꯇꯒ ꯇꯥꯏꯅꯗꯅ ꯈꯣꯠꯇꯅ ꯆꯥꯛꯀ ꯆꯥꯗꯕꯤ ꯌꯥꯝ ꯇꯧꯋꯦ꯫ ꯑꯩꯈꯣꯏꯖꯤꯅꯅꯦ ꯀꯃꯥꯏ ꯇꯧꯕꯅꯣ ꯈꯪꯗꯦ ꯁꯥꯎꯔꯒ ꯑꯁ꯫ ꯍꯥꯏꯗꯤ ꯍꯥꯏꯗꯨꯏꯅꯦ_꯫ ꯕ ꯑꯁ ꯃꯅꯥ ꯑꯗꯨ ꯇꯧꯔꯛꯌꯦ ꯑꯗꯨ ꯁꯥꯎꯋꯦ ꯈꯣꯠꯂꯦꯅ ꯆꯤꯟꯗꯗꯤ ꯑꯗꯨꯝ ꯉꯥꯡꯕ ꯑꯗꯨꯒ ꯁꯥꯏꯕꯗꯤ ꯁꯨꯡꯂꯦꯞ ꯂꯦꯞꯇꯦ
ꯍꯥ ꯄꯨꯈꯝꯗ ꯊꯝꯕꯁꯦ ꯃꯌꯥꯝ ꯍꯦꯛꯇ ꯆꯥ ꯂꯩꯔꯝꯗꯣꯏꯅꯦ
ꯑꯗꯨ ꯐꯔꯤꯅꯦ ꯏꯕꯦꯝꯃꯥ
ꯍꯣꯏ ꯁꯤꯅ ꯐꯩꯌꯦꯗꯥ ꯄꯣꯠ ꯆꯩ ꯃꯥꯡꯗꯣꯏ ꯁꯔꯨꯛ ꯆꯥꯁꯤꯟꯕꯅ ꯐꯩ
ꯑꯗꯨ ꯍꯥꯏꯔꯒ ꯅꯣꯏꯃꯗꯣ
ꯎꯝ
ꯑꯁ ꯑꯩꯗꯤ ꯏꯅꯛ ꯅꯛꯅ ꯂꯩꯔꯒ ꯀꯨꯏꯔꯦ ꯎꯗꯕ ꯀꯩꯗꯔꯕ ꯌꯥꯎꯒꯦ
ꯑꯩꯈꯣꯏ ꯃꯥꯔꯣ
ꯀꯩꯅꯣ ꯇꯧꯕꯅꯦ ꯑꯩꯈꯣꯏ ꯐꯥꯝ ꯇꯧꯕꯗꯣ
ꯎꯝ
ꯑꯗꯨꯒꯤ ꯍꯟꯗꯛꯇꯤ ꯃꯥ ꯉꯥ ꯀꯩꯀꯥ ꯊꯥꯗꯕ ꯈꯣꯠꯄ ꯇꯧꯕꯒꯤꯅꯦ ꯈꯔ ꯁꯪꯗ꯭ꯔꯗꯤ ꯌꯥꯗ ꯐꯖꯅ ꯐꯥꯝꯗ ꯑꯍꯤꯡ ꯂꯦꯛꯑꯦ ꯑꯗꯨꯅꯅꯦ ꯌꯥꯝ ꯄꯥꯛ ꯂꯩꯇ꯭ꯔꯦꯕ ꯌꯨꯝꯗ ꯍꯥꯟꯗ ꯑꯗꯨꯝ ꯂꯦꯛꯑ ꯂꯩꯔꯦ
ꯑꯗꯨꯅ ꯑꯣꯏꯔꯝꯒꯅꯤ
ꯎꯝ ꯑꯁ ꯀꯩꯅꯣ ꯇꯧꯁꯤꯔꯣ ꯍꯣꯔꯦꯟ ꯆꯥꯕ ꯂꯣꯏꯔꯒ ꯅꯨꯡꯗꯥꯡ ꯈꯤꯇꯪ ꯃꯝꯁꯤꯜꯂꯛꯄ ꯅꯨꯡꯁꯥꯒ ꯈꯤꯇꯪ ꯉꯥꯡꯁꯤꯜꯂꯛꯄ ꯑꯗꯨꯋꯥꯏꯗ ꯑꯩꯈꯣꯏ ꯐꯥꯝꯗꯣ ꯀꯣꯏꯔꯨꯁꯦ
ꯑꯦꯍ ꯌꯥꯏꯌꯦ ꯀꯣꯏꯔꯨꯁꯦ
ꯌꯥꯝ ꯊꯤꯅ ꯐꯖꯕꯅꯦ ꯍꯥꯏꯕ ꯑꯃ ꯅꯨꯡꯗꯥꯡꯋꯥꯏꯔꯝ ꯅꯨꯃꯤꯠ ꯇꯥꯔꯝꯗꯥꯏꯒꯤ ꯑꯇꯤꯌꯥꯒ ꯈꯔ ꯉꯥꯡꯂꯤ ꯉꯥꯜꯂꯤ ꯇꯧꯔꯛꯄꯩꯗꯨꯗꯅꯦ ꯐꯥꯔꯝꯒꯤ ꯏꯁꯤꯡꯗꯨꯒ ꯇꯧꯔꯒ ꯑꯁ ꯌꯥꯝ ꯊꯤꯅ ꯅꯨꯡꯉꯥꯏꯕꯅꯦ ꯅꯨꯡꯁꯤꯠꯀ ꯌꯥꯝ ꯀꯟ ꯁꯤꯠꯂꯒ
ꯑꯁ ꯎꯝ ꯍꯤ ꯃꯆꯥ ꯇꯣꯡꯁꯦ
ꯇꯣꯡꯁꯦ ꯇꯣꯡꯁꯦ ꯑꯩꯈꯣꯏ ꯍꯤ ꯍꯤ ꯈꯤꯇꯪ ꯃꯆꯥ ꯑꯃ ꯇꯨꯔꯦꯟꯗꯣ ꯀꯩꯅꯣꯗꯒꯤ ꯄꯂꯤꯗ ꯆꯠꯂꯗꯤ ꯌꯥꯝ ꯀꯟꯅ ꯂꯥꯟꯗꯦꯕꯀꯣ ꯑꯗꯨꯒ ꯑꯩꯈꯣꯏꯒꯤ ꯋꯦꯇꯤꯡ ꯁꯦꯠ ꯑꯃ ꯂꯩꯕꯗꯣ
ꯎꯝ
ꯑꯗꯨ ꯑꯗꯨꯗꯒꯤ ꯇꯣꯡꯉꯗꯤ ꯑꯗꯨꯝ ꯀꯩꯅꯣꯗꯣ ꯏꯔꯤꯜꯗꯣ ꯑꯗꯨꯝ ꯁꯥꯡꯗꯤ ꯁꯥꯡꯕꯅꯦ ꯑꯗꯨꯗ ꯑꯣꯏꯅ ꯇꯣꯡꯉꯁꯦ ꯍꯦꯛꯇ
ꯑꯁ ꯅꯨꯡꯉꯥꯏꯅꯤꯌꯦ
ꯇꯧꯊꯔꯁꯦ ꯑꯝꯇ ꯑꯩ
ꯎꯝ ꯍꯨꯍꯨ
ꯉꯍꯥꯛꯇꯪ ꯂꯩꯔꯗꯤ ꯑꯗꯨꯝ ꯀꯩꯀꯩ ꯂꯣꯏꯁꯤꯟꯅꯕ ꯏꯨꯖꯕ ꯈꯣꯠꯄ ꯇꯧꯔꯒꯅꯦ ꯇꯧꯊꯔꯛꯑꯒꯦ ꯑꯉꯥꯡꯗꯨ ꯀꯧꯔꯒ
ꯎꯝ ꯑꯦ ꯍꯣꯃꯥ ꯑꯃꯨꯛ ꯀꯧꯁꯜꯂꯦ ꯇꯧꯔꯤꯁꯦ ꯋꯥꯔꯤ ꯅꯨꯡꯉꯥꯏꯔꯀꯥꯟꯁꯤꯅꯅꯦ ꯎꯝꯝ
ꯑꯣ ꯆꯠꯊꯣꯔꯣ ꯆꯠꯊꯣꯛꯔꯣ
ꯑꯗꯨꯗꯤ ꯍꯣꯔꯦꯟ ꯊꯦꯡꯅꯁꯤꯀꯣ
ꯍꯣꯏ ꯍꯣꯏ ꯍꯣꯏ
ꯈꯣꯝꯃꯥꯁꯦ ꯀꯟꯅ ꯂꯥꯎꯔꯛꯑꯦ ꯊꯝꯃꯦ ꯊꯝꯃꯦ
ꯍ ꯍꯣꯏ
ꯎꯝ